ꯍꯂ ꯍꯦꯜꯂꯣ ꯍꯦꯜꯂꯣ
ꯍꯜꯂꯣ
ꯑꯣ ꯇꯥꯔꯕꯣ
ꯑꯣ ꯇꯥꯔꯦ ꯇꯥꯔꯦ
ꯑ
ꯕꯦꯛꯒ꯭ꯔꯥꯎꯟ ꯚꯣꯏꯁꯇꯣ ꯇꯥꯔꯛꯄ꯭ꯔꯥ ꯅꯣꯏꯁ ꯌꯥꯝ ꯍꯧꯕ꯭ꯔꯥ
ꯑ ꯅꯪꯒꯤꯔꯣ
ꯍꯣꯏ
ꯑꯥ ꯌꯥꯝ ꯍꯥꯎ ꯑꯣꯏꯗ꯭ꯔꯦ ꯌꯥꯏ ꯌꯥꯏꯦꯗ ꯀꯩꯁꯨ ꯀꯥꯏꯗꯦꯗ
ꯌꯥꯕ꯭ꯔꯥ ꯎꯝ ꯀꯩꯗꯧꯔꯤꯒꯦ
ꯑꯩ ꯊꯕꯛ ꯃꯐꯝꯗ ꯆꯠꯂꯨꯕ ꯑꯗꯨꯃꯥꯏ ꯉꯥꯏꯍꯥꯛ ꯐ꯭ꯔꯤ ꯇꯥꯏꯝ ꯑꯣꯏꯕ ꯑꯗꯨꯏꯗꯤ ꯍꯥꯏ ꯄꯨꯊꯥꯔ ꯃꯔꯦꯗ
ꯎꯝ ꯆꯥꯛꯇꯤ ꯆꯥꯔꯕꯣ
ꯆꯥꯕ ꯂꯣꯏꯔꯦ ꯆꯥꯕ ꯂꯣꯏꯔꯒ ꯆꯕꯣꯣ ꯐꯔ ꯀ ꯊꯕꯛ ꯆꯂ ꯑꯩ ꯉꯁꯤꯗꯤ ꯀꯩꯅꯣ ꯍꯋꯥꯏ ꯑꯃꯒ ꯑꯗꯨꯒ ꯌꯦꯟ ꯊꯣꯡꯕ ꯑꯃꯒ ꯍꯣꯠꯅꯔꯦ
ꯑꯣꯝ ꯍꯥꯎꯅꯦ ꯑꯩꯈꯣꯏꯒꯤ ꯆꯥꯛ ꯆꯥꯗ꯭ꯔꯤ
ꯆꯥꯛ ꯆꯥꯗ꯭ꯔꯤꯌꯦ
ꯑ
ꯌꯥꯝ ꯊꯦꯡꯉꯦꯈꯦ
ꯎꯝ ꯁꯤꯗꯤꯗꯤ ꯌꯥꯝ ꯊꯦꯡꯅ ꯆꯥꯏ ꯎꯝ ꯎꯝ ꯍꯧꯖꯤꯛ ꯀꯩꯗꯧꯔꯤꯅꯣ ꯆꯥꯛ ꯊꯕꯛꯐꯧ ꯆꯠꯇꯣꯏꯔꯥ
ꯑꯩ ꯊꯕꯛ ꯆꯠꯂꯒ ꯉꯥꯏꯍꯥꯛ ꯍꯧꯖꯤꯛ ꯐ꯭ꯔꯤ ꯇꯥꯏꯝꯅꯦꯕ ꯉꯥꯏꯍꯥꯛ
ꯎꯝ
ꯉꯥꯏꯍꯥꯛ ꯐ꯭ꯔꯤ ꯇꯝ ꯑꯣꯏꯗꯗ ꯉꯥꯏꯍꯥꯛ ꯄꯣꯊꯥꯔꯝꯕꯅꯤꯗ
ꯀꯩ ꯀꯩ ꯍꯣꯠꯅꯔꯤꯒꯦ ꯊꯕꯛ ꯀꯔꯝꯕ ꯊꯕꯛꯅꯣ
ꯑꯩꯁꯦ ꯍꯧꯖꯤꯛꯁꯦ ꯀꯩꯅꯣꯗ ꯂꯤꯛꯂꯥꯗ ꯁꯦꯜ ꯍꯣꯁꯇ ꯂꯩꯕ
ꯍ ꯑꯣ ꯁꯤꯁꯤ ꯀꯩꯅꯣꯅ ꯂꯩꯕ꯭ꯔꯣ ꯀꯗꯥꯏꯗ ꯂꯩꯒꯦꯅ ꯑꯗꯨꯗꯤ ꯌꯥꯗꯦ
ꯍꯥꯥ ꯍꯥ
ꯍꯥꯏꯔꯣ ꯍꯥꯏꯔꯣ
ꯂꯤꯛꯂꯥꯗ ꯁꯦꯜꯁꯇ ꯂꯩꯌꯦꯕ
ꯎꯝ ꯅꯨꯡꯉꯥꯏꯕ꯭ꯔꯣ ꯊꯕꯛ
ꯑꯗꯨꯝ ꯅꯨꯡꯉꯥꯏ ꯍꯥꯏꯕ ꯇꯥꯔꯦꯗ ꯍꯣꯏ ꯌꯥꯝ ꯋꯥꯕ ꯑꯣꯏꯗꯕꯅꯤꯅ ꯍꯥꯏꯕꯗꯤ ꯂꯧꯗ ꯊꯕꯛꯀꯤ ꯇꯥꯏꯞꯇꯗꯤ ꯇꯧꯗꯕꯅꯤꯅ ꯅꯨꯡꯉꯥꯏ ꯍꯥꯏꯕ ꯇꯥꯔꯦꯅꯦ
ꯑꯗꯨꯅꯤ ꯂꯧ ꯁꯨꯕ ꯁꯨꯔꯛꯄꯗꯤ ꯑꯗꯨꯅ ꯐꯩꯌꯦ
ꯑꯗꯨꯝ ꯍꯧꯖꯤꯛꯀꯤ ꯔꯨꯝꯗꯨꯗ ꯑꯦꯁꯤꯗ ꯂꯩꯕꯅꯤꯅ
ꯎꯝ
ꯑꯗꯨꯝ ꯅꯨꯡꯉꯥꯏ ꯍꯥꯏꯇꯥꯔꯦꯅꯦ ꯑꯗꯣ ꯍꯥꯏ ꯍꯥꯏꯕꯗꯤ ꯇꯥꯏꯃꯤꯡꯒꯤ ꯃꯤꯒꯤ ꯃꯈꯥꯗ ꯑꯗꯨ ꯑꯃꯨꯛ ꯂꯩꯕꯗꯤ ꯂꯩꯕꯅꯤꯅꯀꯣ ꯐ꯭ꯔꯤꯗꯤ ꯈꯔ ꯑꯣꯏꯗꯕꯅꯤꯅ
ꯑ ꯃꯤ ꯃꯈꯥꯗ ꯂꯩꯔꯦ ꯑꯗꯨꯃꯥꯏꯅ ꯇꯧꯕꯅꯦ
ꯍꯣꯏ ꯑꯗꯨꯒꯤ ꯈꯜꯂꯨꯕꯨꯔꯗꯤ ꯑꯃꯨꯛꯀ ꯅꯨꯡꯉꯥꯏꯇꯦ ꯂꯧꯗ ꯆꯠꯄꯗꯨꯅ ꯑꯃꯨꯛ ꯇꯣꯛꯅꯤꯡꯕꯁꯨ ꯇꯣꯛꯄ ꯌꯥꯕ ꯀ ꯍꯥꯏ ꯀꯩꯅꯣꯃꯗ ꯂꯩꯔꯤꯗꯅ
ꯑꯥꯎ ꯗꯤ ꯑꯣꯏ ꯃꯆ ꯅ ꯀꯌꯥ ꯁꯧꯒꯦ
ꯑꯩꯈꯣꯏ ꯃꯤ ꯑꯅꯤ ꯑꯣꯏꯕꯅꯦ
ꯑ
ꯑꯥ ꯅꯨꯄꯥ ꯑꯃ ꯅꯨꯄꯤ ꯑꯃ
ꯐꯦꯃꯤꯂꯤ ꯃꯦꯝꯕꯔꯁꯦ ꯑꯗꯨꯗꯤ ꯃꯔꯤ ꯐꯗ
ꯍꯥ
ꯐꯦꯃꯤꯂꯤ ꯃꯦꯝꯕꯔꯁꯇꯤ ꯀꯌꯥꯅꯣ ꯂꯣꯏꯅ
ꯐ ꯐꯦꯃꯤꯂꯤ ꯃꯦꯝꯕꯔꯁ ꯑꯩꯈꯣꯏꯒꯤ ꯗꯥꯏꯔꯦꯛ ꯀꯩꯅꯣ ꯐꯦꯃꯤꯂꯤ ꯂꯥꯏꯟ ꯑꯣꯏꯔꯗꯤ ꯃꯔꯤ ꯈꯛꯇꯅꯦ ꯏꯁꯤ ꯑꯃꯒ ꯑꯩꯒ ꯑꯗꯣ ꯏꯄꯥꯁꯤꯡꯒꯤ ꯃꯆꯤꯟ ꯃꯅꯥꯎꯁꯦ ꯑꯃꯨꯛ ꯃꯤ ꯌꯥꯝꯕ ꯅꯨꯄꯥ ꯇꯔꯦꯠ ꯑꯣꯏꯌꯦꯕ
ꯑꯣ ꯑꯗꯨꯗꯤ ꯌꯥꯝꯃꯝꯒꯅꯤꯀꯣ
ꯑꯗꯣ ꯇꯣꯉꯥꯟ ꯇꯣꯉꯥꯟꯗ ꯂꯣꯏ ꯆꯠꯅꯈ꯭ꯔꯦꯗ
ꯎꯝ
ꯄꯨꯟꯅ ꯂꯩꯃꯤꯟꯅꯗꯦꯕ
ꯂꯣꯏ ꯅꯨꯄꯥ ꯇꯔꯦꯠꯇꯣ ꯇꯣꯉꯥꯟ ꯇꯣꯉꯥꯟꯕ ꯂꯣꯏ ꯆꯠꯂꯒ ꯌꯨꯝ ꯂꯣꯏ ꯇꯣꯉꯥꯟ ꯇꯣꯉꯥꯟꯅ ꯁꯥꯟꯅꯔꯦ ꯂꯣꯏ ꯌꯨꯝ ꯄꯥꯟꯅꯈ꯭ꯔꯦꯗ
ꯑꯣ ꯑꯣ ꯅꯪꯗꯤ ꯄꯥꯝꯗ꯭ꯔꯤꯕ ꯑꯩꯈꯣꯏꯅ ꯑꯉꯥꯡ ꯃꯔꯤ ꯑꯣꯏꯕ
ꯑꯆꯥꯆꯥ
ꯅꯨꯄꯤ ꯑꯍꯨꯝ ꯅꯨꯄꯥ ꯑꯅ
ꯁꯤꯁꯇꯔꯅ ꯑꯍꯜꯂꯛ ꯀꯩꯅꯣ
ꯑꯩꯅ ꯁꯦꯀꯦꯟ ꯑꯣꯏꯗꯣꯏꯕ
ꯁꯦꯀꯦꯟ ꯑꯣꯏꯗꯣꯏꯕ
ꯑꯥ ꯑꯩꯒꯤ ꯃꯊꯛꯇ ꯏꯆꯦ ꯑꯃ ꯂꯩꯌꯦ ꯑꯩꯒꯤ ꯃꯈꯥꯗ ꯏꯅꯥꯎꯅꯨꯄꯤꯒ ꯏꯅꯥꯎꯅꯨꯄꯥ
ꯑꯠꯆꯥ ꯑꯠꯆꯥ ꯑꯠ ꯑꯁ ꯅꯨꯄꯥ ꯑꯃꯈꯛꯇꯅꯤꯅꯦ ꯌꯥꯝ ꯂꯨꯅ ꯇꯧꯔꯝꯒꯗꯕ ꯃꯥꯜꯂꯅꯦ
ꯂꯨꯅ ꯇꯧꯃꯟꯅꯅꯅꯦ ꯉꯥꯎꯔꯕꯅꯦ ꯑꯩꯈꯣꯏ
ꯑꯩꯁꯨ ꯑꯣꯏꯅꯤꯡꯈ꯭ꯔꯦꯗ
ꯑꯁ ꯅꯪ ꯅꯣꯏꯅ ꯑꯍꯜꯂꯣ ꯅꯪꯅ ꯑꯇꯣꯝꯕꯔꯣ
ꯑꯇꯣꯟꯕ ꯑꯣꯏꯔꯁꯨ ꯍꯥꯏꯕꯗꯤ ꯑꯃꯃꯝ ꯉꯛꯇꯅꯤꯅ ꯑꯇꯣꯝꯕꯒꯤ ꯃꯍꯥꯎꯗꯣ ꯈꯪꯗꯦꯕ ꯍꯥꯏꯕꯗꯤ ꯔꯦꯁꯄꯣꯟꯁꯤꯕꯤꯂꯤꯇꯤ ꯈꯔ ꯈꯔ ꯄꯨꯕꯅꯤꯅꯀꯥ
ꯑꯣ
ꯑꯃꯈꯛꯇ ꯑꯣꯏꯕꯒꯤ ꯅꯨꯄꯥ ꯑꯅꯤꯇꯪ ꯁꯨꯔꯝꯕꯗꯤ ꯑꯃꯨꯛ ꯅꯨꯡꯉꯥꯏꯗꯝꯕ ꯅꯠꯇ꯭ꯔꯒ ꯏꯆꯦꯗꯣ ꯑꯅꯤꯒꯨꯝꯕ ꯁꯨꯔꯝꯃꯗꯤ ꯅꯣꯏꯒꯤꯗꯨꯅ ꯄꯥꯔꯐꯦꯛ ꯑꯣꯏꯔꯦꯅꯦ
ꯑꯁꯨ ꯑꯩ ꯑꯩꯗꯤ ꯑꯩꯈꯣꯏꯗꯗꯥ ꯄꯥꯝꯕꯅꯤꯅꯦ ꯑꯩꯈꯣꯏ ꯆꯤꯆꯦꯁꯨ ꯄꯥꯝꯃꯦ ꯑꯥ ꯆꯤꯆꯦꯁꯨ ꯄꯥꯝꯃꯦ ꯗꯗꯥꯁꯨ ꯄꯥꯝꯃꯦ ꯑꯗꯣ ꯂꯩꯇꯕꯅꯤꯅ ꯈꯪꯗ꯭ꯔꯦ
ꯍꯥꯏꯗꯤ ꯏꯆꯟꯟꯅ ꯅꯨꯄꯤ ꯑꯃ ꯄꯥꯝꯕ ꯏꯆꯟꯅꯨꯄꯤ ꯃꯄꯥꯝ ꯑꯃ ꯍꯥꯏꯁꯦ ꯑꯩꯉꯣꯟꯗ ꯀꯤꯁꯨ ꯌꯥꯝ ꯀꯤꯕ ꯅꯨꯡꯁꯤꯁꯨ ꯌꯥꯝ ꯄꯥꯝꯁꯨ ꯌꯥꯝ ꯄꯥꯝꯁꯨ ꯌꯥꯝ ꯄꯥꯝꯕ ꯇꯧꯕ
ꯑꯁ
ꯂꯩꯇꯕꯒꯤꯔ ꯈꯪꯗꯦ ꯂꯩꯔꯗꯤ ꯇꯧꯔꯣꯏꯗꯕ꯭ꯔꯗꯤ ꯈꯪꯗꯦꯀꯣ ꯑꯗꯨꯝ ꯂꯩꯔꯝꯃꯗꯤ ꯈꯟꯕ ꯑꯥ ꯍꯥꯏ ꯂꯩꯗꯅ ꯀꯩꯅꯣ ꯀꯤꯁꯨ ꯀꯤ ꯀꯤꯁꯨ ꯀꯤꯁꯨ ꯀꯤꯕ ꯑꯗꯨꯒ ꯐ꯭ꯔꯤꯁꯨ ꯑꯣꯏꯔꯒ ꯑꯃꯨꯛ ꯑꯃꯔꯣꯝꯗ ꯑꯃꯨꯛꯀ
ꯎꯝ ꯑꯗꯨ ꯂꯩ ꯂꯩꯇꯕ ꯃꯤꯅ ꯄꯥꯝꯕ ꯋꯥꯅꯤ
ꯍꯣꯏꯅꯦ ꯑꯗꯨ ꯑꯣꯏꯕ꯭ꯔꯥꯣꯏ ꯈꯪꯗ꯭ꯔꯦ ꯅꯨꯄꯤꯗ ꯆꯍꯤ ꯍꯪꯕꯗꯤ ꯅꯨꯡꯉꯥꯏꯇꯗꯤ ꯍꯥꯏꯔꯅꯤꯅꯦ ꯑꯗꯣ ꯀꯩꯅꯣꯃꯇꯗꯤ ꯍꯪꯅꯤꯡꯉꯤꯅꯦ ꯑꯩꯒ ꯆꯍꯤ ꯍꯥꯏꯐꯦꯠ ꯃꯥꯟꯅꯔꯝꯒꯗꯕ ꯃꯥꯜꯂꯦꯅꯦ ꯑꯗꯨꯝ ꯑꯩꯒꯤ ꯋꯥꯈꯟꯗꯅꯤꯀꯣ ꯑꯩꯒꯤ ꯀꯩꯅꯣꯗ
ꯅꯪ ꯆꯍꯤ ꯍꯥꯟꯅ ꯍꯥꯏꯔꯛꯑꯣ ꯑꯗꯨꯗꯤ ꯑꯩ ꯍꯥꯏꯔꯛꯑꯒꯦ
ꯍꯥꯏꯔꯣ
ꯑꯥ
ꯑꯩꯁꯦ ꯑꯗꯨꯝ ꯅꯣꯔꯃꯦꯜꯗ ꯆꯥꯃꯁꯦ ꯃꯌꯥꯏ ꯑꯗꯒꯤ ꯃꯌꯥꯏꯗꯒꯤ ꯃꯌꯥꯏꯗꯣ ꯈꯔ ꯍꯦꯜꯂꯦ ꯒ꯭ꯌꯥꯟ ꯇꯥꯕ꯭ꯔꯣ ꯆꯥꯝꯃꯕꯁꯤꯗ ꯆꯥꯝꯃꯁꯤꯅ ꯐꯨꯜ ꯑꯣꯏꯔꯦ ꯍꯥꯏꯔꯤꯁꯤꯅꯦ
ꯑꯥ
ꯑꯗꯨꯗꯒꯤ ꯇꯪꯈꯥꯏ
ꯇ꯭ꯋꯦꯟꯇꯤ ꯐꯥꯏꯚ
ꯑꯗꯨ ꯇ꯭ꯋꯦꯟꯇꯤ ꯐꯥꯏꯚꯇꯨꯒꯤ ꯑꯃ
ꯇ꯭ꯋꯦꯟꯇꯤ ꯁꯤꯛꯁ ꯑꯣꯀꯦ ꯑꯩꯅ ꯇ꯭ꯋꯦꯟꯇꯤ ꯐꯥꯏꯚ
ꯑ ꯑꯠ ꯑꯠꯁꯦ ꯑꯩꯅ ꯈꯔ ꯑꯍꯥꯟꯕ ꯑꯣꯏꯔꯝꯝꯕꯅꯤ
ꯑꯍꯟ ꯑꯣꯏꯕ ꯍꯥꯏꯁꯦ ꯌꯥꯝ ꯍꯟꯕꯗꯤ ꯑꯣꯏꯔꯣꯏꯗ ꯍꯥꯏꯗꯤ ꯑ ꯎꯝ ꯖꯤꯁꯒꯤ ꯃꯟꯁꯇ ꯀꯔꯤꯕ ꯃꯥꯔꯆꯇꯣ
ꯑꯥ
ꯃꯥꯆ ꯗꯦꯠꯁꯦ ꯑꯩꯠꯇꯤꯟ ꯁꯤꯛꯁꯇꯤꯟꯗ ꯑꯩꯒꯤ ꯇ꯭ꯋꯦꯟꯇꯤ ꯐꯥꯏꯚ ꯀꯝꯄ꯭ꯂꯤꯠ ꯑꯣꯏꯈ꯭ꯔꯦꯕꯀꯣ ꯑꯗꯨꯅ ꯍꯧꯖꯤꯛ ꯇ꯭ꯋꯦꯟꯇꯤ ꯁꯤꯛꯁ ꯁ꯭ ꯔꯝꯅꯤꯡ ꯑꯣꯏꯗꯣꯏꯗꯤ ꯌꯥꯝ ꯈꯦꯠꯅꯕꯗꯤ ꯅꯠꯇꯦꯅ ꯅ ꯑꯗꯨꯝ ꯁꯤꯗ ꯂꯦꯡꯒꯥꯅꯦ ꯂꯦꯡꯒꯥ
ꯎꯝ ꯁꯋꯦ ꯌꯥ ꯐꯕ ꯑꯃ ꯂꯩꯅꯦ ꯑꯩꯅ ꯑꯩꯅ ꯑꯗꯨꯝ ꯑꯩꯒꯤ ꯑꯦꯛꯁꯄꯤꯔꯤꯌꯦꯟꯁꯁꯦ ꯅꯨꯄꯤꯅ ꯑꯉꯥꯡ ꯑꯣꯏꯅꯤꯡꯗꯕ ꯍꯥꯏꯕꯁꯦ ꯁꯤꯁꯇꯔ ꯑꯣꯏꯅꯤꯡꯕ ꯀꯥꯏꯗꯤ ꯅꯠꯇꯗ ꯑꯃꯨꯛ ꯑꯍꯟ ꯑꯣꯏꯔꯒꯅ ꯑꯉꯥꯡ ꯑꯣꯏꯅꯤꯡꯕ ꯀꯩꯅꯣꯝ ꯌꯥꯎꯋꯦꯅꯤ ꯍꯟꯊꯅ ꯌꯦꯡꯕ ꯅꯠꯇꯦꯀꯣ
ꯁꯤꯁꯨ ꯀꯥꯏ ꯇꯗ ꯑꯩꯕꯨ ꯀꯩꯁꯨ ꯀꯥꯏꯦ ꯆꯍꯤ ꯍꯥꯏꯕꯕꯨꯣ ꯑꯩ ꯍꯧꯖꯤꯛꯇꯤ ꯀꯝꯗ ꯂꯩ ꯅꯣ ꯏꯝꯐꯥꯜ ꯃꯅꯨꯡꯗ
ꯑꯠꯆꯥ ꯑꯠꯆꯥ ꯑꯣꯀꯦ
ꯅꯪꯁꯨ ꯂꯩꯕ꯭ꯔꯣ
ꯑꯗꯨꯏꯗꯤ ꯊꯕꯛ ꯆꯠꯂꯦ ꯍꯥꯏꯗ꯭ꯔꯦ ꯏꯝꯐꯥꯜ ꯃꯅꯨꯡꯗ
ꯎꯗꯤꯂ ꯑꯣ ꯑꯗꯨꯗꯤ ꯑꯗ ꯌꯨꯝ ꯑꯁꯦꯡꯕꯅ ꯅꯪꯁꯨ ꯆꯤꯡꯗ
ꯎꯝ ꯆꯤꯡꯉ ꯑꯣꯏꯌꯦ
ꯎꯝ ꯀꯕꯨꯏꯔꯣ
ꯅꯠꯇꯦ ꯔꯣꯡꯕꯩ ꯅꯠꯇꯦ ꯑꯩ ꯆꯤꯔꯨꯅꯦ ꯆꯤꯔꯨ ꯆꯤꯔꯨ
ꯑꯣ ꯑꯣ
ꯈꯪꯕ ꯅꯠꯇ꯭ꯔꯥ
ꯈꯪꯉꯦ ꯈꯪꯉꯦ ꯑꯩꯈꯣꯏ ꯈꯨꯟꯕ ꯂꯥꯛꯇꯁꯨ ꯂꯩꯌꯦ
ꯑꯠ ꯑ ꯅꯣꯏ ꯀꯨꯟ ꯃꯔꯛꯇ
ꯎꯝ
ꯀꯔꯝꯕ ꯈꯨꯟꯅꯣ ꯅꯣꯏ ꯈꯨꯟ ꯃꯔꯛ ꯂꯩꯗꯦꯅ
ꯑ ꯎ ꯀꯩꯅꯣꯗ ꯑꯩꯈꯣꯏꯒꯤ ꯀꯩꯊꯦꯜ ꯂꯝꯕꯤ ꯁꯥꯏꯠꯇ
ꯀꯩꯊꯧꯜ ꯃꯟꯕꯤ ꯁꯥꯏꯠ ꯀꯥꯡꯪꯆꯨꯞ
ꯎꯝ ꯈꯣꯡꯂꯣꯡ ꯍꯥꯏꯅ ꯈꯪꯕ꯭ꯔꯥ ꯁꯗ ꯑꯥ ꯁꯉꯥꯏꯊꯦꯜ ꯈꯪꯕ꯭ꯔꯥ
ꯁꯪꯉꯥꯏ ꯊꯣ ꯁꯪꯉꯥꯏꯣ ꯑꯃꯗ ꯂꯩꯕꯅꯤꯅꯦ ꯎꯔꯥꯟ ꯅꯠꯇꯦ ꯑꯩꯁꯨ ꯂꯣꯏꯅ ꯆꯠꯇ꯭ꯔꯤꯕꯅꯤꯅ ꯐꯖꯅ ꯈꯪꯗ꯭ꯔꯦꯅꯦ ꯅꯣꯏꯒꯤ ꯅꯣꯏꯒꯤ ꯂꯝ ꯍꯥꯏꯔꯛꯑꯣꯅꯦ
ꯑꯗꯨꯅꯦ ꯑꯩ ꯍꯧꯖꯤꯛ ꯍꯥꯏꯗꯣ ꯀꯩꯊꯃꯥꯟꯕꯤ
ꯑꯆꯥ ꯍꯥꯏꯗꯤꯗ ꯆꯤꯔꯨ ꯈꯨꯟꯅ ꯑꯃ ꯂꯩ ꯍꯥꯏꯕꯗꯨꯗ ꯑ ꯑꯗꯨꯝꯕ ꯃꯔ ꯅꯛꯇ ꯑꯣꯏꯕ꯭ꯔꯥ ꯈꯪꯗ꯭ꯔꯦ
ꯑꯝ ꯉꯝꯕꯤ ꯑꯗꯨꯝꯕꯅ ꯍꯥꯏꯗꯤ ꯑꯩꯈꯣꯏ ꯈꯨꯟ ꯂꯩꯔꯒ ꯁꯉꯥꯏꯊꯦꯜꯗꯨꯗ ꯂꯩꯕꯅꯦꯕꯀꯣ ꯃꯣꯏ ꯆꯤꯔꯨ ꯆꯤꯡꯕꯣ
ꯑꯠꯆꯥ ꯑꯠꯆꯥ ꯑꯠ ꯆꯠꯇ꯭ꯔꯤ ꯑꯗꯨ ꯃꯐꯝꯗꯨꯗꯤ ꯑꯗꯨꯏꯅꯤ ꯈꯪꯍꯧꯗ꯭ꯔ
ꯎꯝ ꯍꯧꯖꯤ ꯈꯥꯟꯗꯅꯦ ꯂꯩ ꯂꯩꯕꯨꯗꯤ ꯂꯩ ꯑꯧ ꯃꯥꯅꯤ
ꯅꯣꯏ ꯁꯤ ꯀꯕꯨꯏꯒ ꯔꯣꯡꯃꯩ ꯀꯩꯅꯣ ꯇꯣꯉꯥꯟ ꯇꯣꯉꯥꯟ ꯇꯥꯕꯒꯤ ꯇꯥꯏꯞꯇ ꯇꯧꯔꯤꯁꯤ ꯀꯃꯥꯏ ꯇꯧꯔꯤꯖꯥꯠꯣ
ꯀꯩꯁꯨ ꯈꯪꯗꯦꯗ ꯑꯗꯨꯗꯤ
ꯅꯍꯥꯟ ꯑꯩꯗꯤ ꯆꯞ ꯃꯥꯟꯅꯩ ꯑꯗꯨꯝ ꯗ꯭ꯔꯦꯁꯀꯨꯝꯕꯁꯨ ꯆꯞ ꯃꯥꯟꯅꯔꯒ ꯃꯣꯏ ꯈꯔ ꯀꯩꯅꯣ ꯍꯥꯏꯁꯤꯔ ꯍꯟꯊꯅ ꯌꯦꯡꯕ ꯅꯠꯇꯕ ꯃꯣꯏꯁꯦ ꯁꯅꯥꯃꯍꯤꯤ ꯅꯤꯡꯕ ꯈꯔ ꯂꯩꯗꯅ ꯃꯣꯏꯅ ꯑꯩꯈꯣꯏꯗꯤ ꯔꯣꯡꯃ ꯅꯠꯇꯦ ꯀꯄꯨꯏꯅꯤ ꯇꯧꯔꯒ ꯂꯩ ꯇꯧꯔꯛꯏꯁꯤꯦ ꯍ
ꯇꯧꯅꯕꯅꯤ ꯑꯩꯈꯣꯏꯒꯤ ꯈꯪꯗꯦ ꯑꯗꯨꯒꯨꯝꯕꯗꯤ
ꯎꯝ
ꯑꯥ
ꯌꯥꯝ ꯊꯦꯡꯉꯦ ꯍꯧꯖꯤꯛ ꯆꯥꯛ ꯆꯥꯛ ꯆꯥꯗ ꯆꯥꯗ꯭ꯔꯤꯕꯁꯤꯗꯤ ꯑꯁ ꯑꯩꯗꯤ ꯆꯥꯛꯄꯨ ꯂꯥꯝꯃ ꯑꯃꯨꯛ ꯂꯥꯝꯃꯦ ꯍꯧꯖꯤꯛ ꯇꯨꯋꯦꯜꯐ ꯀꯨꯝꯕꯗ ꯆꯥꯛ ꯆꯥꯔꯗꯤ ꯅꯨꯡꯗꯥꯡꯒꯤꯗꯤ ꯄꯨꯡ ꯀꯌꯥꯗ ꯆꯥꯔꯤꯕ ꯍꯜꯂꯣ
ꯅꯨꯡꯗꯥꯡꯕꯨꯗꯤ ꯑꯗꯨꯝ ꯉꯥꯢꯔꯤꯅ ꯆꯤꯢꯑꯦ ꯍ
ꯎꯝ
ꯏꯝꯐꯥꯜ ꯃꯅꯨꯡꯗ ꯂꯩꯔꯤꯁꯤꯕꯨ ꯍꯥꯏꯐꯦꯠ ꯖꯒꯥꯗ ꯀꯥꯏꯗ ꯑꯣꯏꯔꯤꯅꯣ
ꯎ ꯎꯝ
ꯃꯍꯥꯕꯂꯤ
ꯆꯨꯝꯃꯤꯗꯤ ꯃꯍꯥꯕꯂꯤꯁꯨ ꯌꯥꯝ ꯅꯨꯡꯉꯥꯏꯕ ꯃꯐꯝ ꯃꯐꯝꯅꯤꯅꯤ ꯑꯩ ꯃꯍꯥꯕꯂꯤ ꯑꯗꯨꯝ ꯇꯥꯔꯤ ꯅꯨꯡꯉꯥꯏ ꯅꯨꯡꯉꯥꯏ ꯆꯥꯕ ꯊꯛꯄꯁꯨ ꯅꯨꯡꯉꯥꯏꯗꯅꯀꯣ ꯑꯗꯣ ꯆꯠ ꯄꯗꯤ ꯑꯃꯈꯛꯇ ꯆꯠꯅꯤ ꯑꯣꯛ ꯃꯔꯤꯟꯒꯨꯝꯕ ꯊꯣꯡ ꯍꯣꯡꯕ ꯀꯩꯀꯔꯤꯗꯣ ꯌꯥꯝ ꯍꯥꯎꯕꯅꯤꯅꯦ ꯃꯅꯤꯡꯒꯤꯗꯨ ꯈꯔ ꯅꯨꯡꯉꯥꯏꯇ꯭ꯔꯦꯅꯦ ꯍꯥ ꯍꯥ ꯇꯥꯕ꯭ꯔꯣ
ꯑꯧ ꯇꯥꯢꯑꯦ ꯌꯥꯔꯕꯣ ꯃꯐꯝꯗꯣ
ꯍꯣꯏ ꯍꯣꯏ ꯌꯥꯔꯦ ꯌꯥꯔꯦ ꯈꯔ ꯇꯥꯗꯕ ꯃꯥꯟꯕ
ꯀꯤꯆꯟꯗ ꯆꯪꯉꯨꯕꯅꯦꯕꯀꯣ
ꯑꯥ ꯆꯥ ꯆꯥ
ꯑꯗꯨꯏ ꯆꯥꯛ ꯆꯥꯗ꯭ꯔꯤꯕꯅꯤꯅ ꯆꯥꯛ ꯂꯧꯒꯦ ꯆꯠꯄ
ꯑꯣꯖꯥ ꯅꯊꯟꯗ ꯂꯩꯌꯦꯔꯣ ꯍꯧꯖꯤꯛꯁꯦ ꯅꯣꯏ ꯅꯣꯏ ꯅꯆꯤꯟ ꯏꯅꯥꯎ ꯄꯨꯟꯅ ꯂꯩꯃꯤꯟꯅꯕ꯭ꯔꯣ
ꯍꯧꯖꯤꯛ ꯑ ꯂꯣꯏꯅꯥ ꯂꯩꯌꯦ ꯢꯆꯦ ꯑꯩꯍꯣꯏ ꯂꯩꯌꯦ ꯏꯅꯧꯄꯥꯁꯨ ꯂꯩꯌꯦ ꯍꯟꯗꯛꯇꯗꯤ ꯃ ꯑꯁꯀꯨꯜ ꯀꯥꯔ
ꯔꯦꯟꯗ ꯂꯩꯔꯣ ꯅꯠꯇ꯭ꯔꯒ ꯌꯨꯝ ꯑꯣꯏꯕ꯭ꯔꯣ ꯑꯧ ꯑꯧ
ꯅꯪꯗꯤ ꯀꯥꯢ ꯂꯩꯒꯦ
ꯑꯩꯁꯦ ꯔꯦꯟꯃꯛꯇꯤ ꯅꯠꯇꯦ ꯑꯗꯣ ꯑꯩꯈꯣꯏ ꯏꯄꯨꯒꯤ ꯃꯅꯥꯎ ꯅꯨꯄꯥꯒꯤ ꯌꯨꯝꯗ ꯂꯩꯕ ꯂꯝ ꯂꯩꯕꯁꯤꯗ
ꯎꯝ
ꯑꯗꯨꯗ ꯂꯩꯕ
ꯑꯣ
ꯑꯩꯒꯤ ꯒ꯭ꯔꯥꯟꯐꯥꯗꯔꯗꯤ ꯑꯣꯢꯔꯦ ꯑꯗꯨ ꯑꯣꯏꯔꯁꯨ ꯗꯥꯏꯔꯦꯛ ꯄꯣꯛꯃꯤꯟꯅꯕ ꯄꯣꯛ ꯀꯔꯤ ꯍꯥꯏꯁꯤꯔ ꯑꯩꯒꯤ ꯒ꯭ꯔꯥꯟꯐꯥꯗꯔꯒꯤ ꯃꯅꯥꯎ ꯃꯅꯥꯎ ꯅꯨꯄꯥꯒꯤ ꯑꯣꯏꯕ ꯑꯗꯨꯁꯨ ꯒ꯭ꯔꯥꯟꯐꯥꯗꯔꯗꯤ ꯇꯥꯔꯦꯗꯅ ꯃꯣꯏꯒꯤ ꯌꯨꯝꯗ ꯂꯩꯌꯦ ꯀꯥꯗꯣ ꯆꯥꯎꯋꯦ ꯚꯥꯔꯗꯣ ꯄꯤꯗ꯭ꯔꯗꯤ ꯅꯨꯡꯉꯥꯏꯇ꯭ꯔꯦ ꯍꯥꯏꯗꯅ ꯃꯤ ꯊꯝꯒꯦ ꯇꯧꯔꯝꯕꯅꯦꯕ ꯑꯗꯣ ꯑꯩꯅ ꯂꯩꯔꯒꯦ ꯍꯥꯏꯕꯒꯤ ꯑꯗꯨꯝ ꯅꯨꯡꯉꯥꯏꯇ꯭ꯔꯦ ꯍꯥꯏꯅ ꯗꯥꯏꯔꯦꯛ ꯐꯨꯜꯗ ꯑꯣꯏꯗꯔꯁꯨ ꯈꯔꯗꯤ ꯄꯤꯑꯕ ꯀꯣ ꯊꯥꯗ
ꯑꯣ ꯑꯣ
ꯃꯤ ꯊꯝꯃꯒ ꯄꯤꯁꯥ ꯌꯥꯝ ꯐꯪꯒꯗꯕꯗꯨ ꯑꯩ ꯂꯩꯕꯩ ꯐꯪꯗ꯭ꯔꯦꯗꯅ ꯑꯗꯨꯒꯤ ꯅꯨꯡꯉꯥꯏꯇꯕꯩ ꯈꯔꯗꯤ ꯄꯤꯔꯦ
ꯎꯝ
ꯔꯨꯝꯁꯨ ꯆꯥ ꯆꯥꯎꯕꯩ ꯑꯗꯨꯃꯥꯏꯅ ꯇꯧꯔꯒ ꯂꯩꯔꯦ ꯑꯁ ꯄꯨꯟꯅꯃꯤꯟꯅ ꯂꯩꯃꯤꯟ ꯂꯩꯃꯤꯟꯅꯕꯗ ꯅꯨꯡꯉꯥꯏꯔꯦꯗ